ꯍꯜꯂꯣ ꯑꯣ ꯍ ꯅꯨꯡꯉꯥꯏꯔꯤ ꯁꯤꯁꯇꯔ ꯑꯣ ꯆꯪ ꯉꯁꯤꯗꯤ ꯎ ꯁꯨꯇꯤ ꯊꯥꯝꯗꯧ ꯃꯥꯟꯗꯗꯤ ꯁ꯭ꯀꯨꯜ ꯆꯠꯂꯦ
ꯆꯂ
ꯃꯌꯥꯡ ꯃꯔꯛꯇ ꯈꯗꯤ ꯑꯣꯏꯔꯝꯃꯅꯤ
ꯑꯥ ꯅꯨꯡꯉꯥꯏꯌꯦ
ꯁꯤꯐꯥꯏ ꯃꯌꯥꯝ ꯈꯪꯅꯔꯦ
ꯀꯩꯕ
ꯀꯩꯅꯣꯒꯨꯝꯕ ꯁꯤꯌꯥꯄꯤꯤꯒꯨꯝꯕ ꯃꯌꯥꯝ ꯂꯩꯕꯅꯤꯅ ꯃꯣꯏꯗꯤ ꯑꯗꯨꯝ ꯈꯪꯅꯔꯦ ꯑꯗꯨꯝ
ꯎꯝ ꯍꯣꯏ ꯈꯪꯅꯕ ꯌꯥꯎꯋꯦ
ꯑ ꯑꯣ
ꯃ ꯆꯥꯛꯆꯥꯥꯒ
꯭ꯔꯤ ꯆꯁꯒꯜꯂꯤ
ꯍꯣꯏꯅꯤꯀꯣ ꯑꯩꯈꯣꯏꯁꯨ ꯆ ꯊꯣꯡꯕꯗ ꯉꯥꯏꯔꯦ
ꯑꯗꯨꯝ ꯃꯥꯟꯅꯔꯝꯒꯅꯤ ꯈꯜꯂꯤ
ꯑꯗꯨꯅꯦ ꯍꯪꯅꯤꯉꯥꯏ ꯂꯩꯇꯕꯩ ꯑꯗꯨꯝ ꯍꯥꯡꯉꯤꯕ
ꯃꯤꯅꯤꯠ ꯃꯤꯠ ꯃꯤꯅꯤꯠ ꯁꯨꯅꯕ ꯄꯈꯪ ꯍꯪꯅꯅꯕ ꯑꯣꯏ ꯂꯩ
ꯆꯥꯛ ꯆꯥꯈ꯭ꯔꯕ꯭ꯔꯥ ꯑꯗꯨ ꯇꯔꯥꯔꯒ ꯍꯥꯏꯅꯔꯒ ꯂꯣꯏꯔꯦ ꯉꯥꯏꯍꯥꯛ ꯂꯩꯔꯦ ꯁꯨꯝ ꯃꯪꯉꯒ ꯆꯠ ꯆꯥꯔꯕ꯭ꯔꯣ ꯑꯃꯨꯛ ꯉꯥꯏꯍꯥꯛ ꯂꯩꯔꯛ ꯆꯥꯛ ꯆꯥꯔꯕ꯭ꯔꯣꯅ
ꯑ ꯃꯈꯈꯜ ꯊ
ꯑꯥ ꯌꯥꯝ ꯅꯧꯅ ꯑꯗꯨꯗꯣ ꯋꯣꯀꯦꯜꯗꯣ ꯆꯦꯟꯖ ꯇꯧꯔꯒ
ꯌꯥꯏ ꯍꯥꯏꯁꯨ ꯌꯥꯏ ꯑꯗꯨ ꯁꯤꯔꯤ ꯀꯅꯥ ꯀꯅꯥ ꯉꯁꯤꯒꯤ ꯊꯦꯡꯅꯔꯒꯦ ꯑꯩꯈꯣꯏ ꯒ꯭ꯔꯨꯞꯀꯤ
ꯑꯩꯗ ꯇ꯭ꯔꯥꯏꯞ ꯅꯨꯅꯤꯄꯥ ꯑꯃ
ꯑꯥ
ꯃꯔꯤ ꯁꯥꯟꯅꯩꯅꯧ ꯑꯅꯧꯕ ꯉꯁꯤꯅ
ꯑꯣ ꯃꯦꯁꯦꯖ ꯍꯜꯂꯛꯇꯕ ꯐꯁꯨ ꯌꯥꯎꯋꯦ ꯁꯥꯟꯅꯕ ꯀꯣꯜ ꯇꯧꯒꯦ ꯈꯣꯠꯀꯦꯅ ꯍꯥꯏꯔꯒ ꯑꯗꯨ ꯏꯀꯥꯏꯕ ꯏꯀꯥꯏꯕꯗꯤ ꯀꯥꯏꯔꯝꯒꯅꯤ ꯑꯍꯥꯟꯕ ꯋꯥꯔꯤ ꯁꯗꯕꯅꯤꯅ
ꯎꯝ ꯑꯗꯨ ꯑꯣꯏꯗꯤ ꯑꯍꯥꯟꯕꯅꯦ ꯍꯥꯏꯌꯦ ꯑꯗꯨꯝ ꯏꯀꯥꯏꯗꯤ ꯑꯗꯨꯝ ꯃꯔꯤꯁꯠꯅꯦ ꯀꯅꯥ ꯀꯅꯥ
ꯑꯥ ꯑꯗꯨꯕꯨꯗꯤ ꯁꯤꯁꯝ ꯑꯣꯏꯅ ꯆꯍꯤ ꯈꯔ ꯌꯥꯝꯕ ꯇꯣꯏꯔꯦ ꯑꯥ ꯑꯩꯈꯣꯏ ꯆꯍꯤ ꯈ ꯌꯥꯕꯗꯤ ꯈꯔ ꯃꯥꯏꯔꯨꯝꯖ ꯈꯔ ꯑꯗꯨꯝ ꯏ ꯀꯥꯏ ꯈꯗ ꯑꯗꯨꯗ ꯑꯗꯨ ꯑꯗꯨꯃꯥꯏꯅ ꯈꯟ ꯇꯕꯅꯤ
ꯑꯁ ꯂꯣꯏꯔꯦ ꯑꯩꯈꯣꯏ ꯃꯥꯏꯗ ꯄꯨꯔꯥ ꯁꯟ ꯃꯕꯨꯨꯟ ꯊꯥ
ꯑꯣꯏꯔ ꯁ ꯍ ꯌꯥꯏ
ꯗꯤ ꯑꯉꯥꯡ ꯁꯅꯉꯥꯏꯒꯤ ꯀꯥꯏ ꯀꯥꯏ ꯈꯛꯇ ꯍꯥꯏꯇꯥꯔꯦ
ꯎꯝ ꯑꯗꯨꯝꯗ ꯈꯜꯂꯕꯕꯁꯤ ꯌꯥꯏ ꯑꯉꯥꯡ ꯁꯥꯒꯦꯁꯨ ꯌꯥꯏ ꯑꯖꯒꯤ ꯆꯏ ꯃ ꯀ ꯌꯥꯝꯅ ꯂꯤꯁꯨ ꯌꯥꯎꯋꯤꯗ
ꯎꯝ ꯅꯨꯄꯤꯗ
ꯅꯨꯄꯤꯗ ꯅꯠꯇꯦ ꯅꯨꯄꯤꯗꯤ ꯁꯤꯆꯔ ꯈꯛꯇꯪ ꯃꯥꯜꯂꯦ ꯑꯇꯩꯗꯤ ꯊꯦꯡꯅꯗ꯭ꯔꯤ ꯑꯗꯨꯒ ꯅꯨꯄꯥꯗꯗꯤ ꯑꯔꯤꯕꯁꯨ ꯑꯗꯨꯝ ꯌꯥꯎꯋꯦ ꯃꯦꯔꯤꯠ ꯑꯣꯏꯕ ꯃꯤꯁꯨ ꯌꯥꯎꯋꯦ ꯋꯥꯔꯤ ꯁꯅꯕꯗ ꯑꯉꯥꯡ ꯑꯃ ꯌꯥꯎꯍꯧꯕꯅꯦ ꯃꯃꯤꯡꯗꯤ ꯈꯪꯗ꯭ꯔꯦ ꯅ ꯁꯤꯇꯪ ꯍꯥꯏꯗꯤ ꯅꯣꯡ ꯉꯥꯏꯍꯥꯛ ꯉꯥꯏꯍꯥꯛꯀꯤ ꯋꯥꯔꯤ ꯅꯕꯅꯤ ꯅ ꯃꯤ ꯐꯖꯅ ꯈꯪꯗꯦ ꯑꯗ ꯃꯤꯡ ꯑꯗꯒꯤ ꯃꯤꯡ ꯍꯪꯕꯁꯨ ꯌꯥꯗꯦꯕ ꯃꯣꯏꯒꯤ ꯅꯤꯌꯣꯝꯗ ꯑꯗꯨꯅ ꯑꯗꯨꯝ ꯑꯃ ꯍꯪ ꯌꯥꯗꯕꯅꯤꯅ ꯑꯗꯨꯝꯗꯤ
ꯈꯪꯗꯤ ꯑꯩꯗꯤ ꯒ꯭ꯌꯥꯃꯤꯟꯇꯥꯥꯗ ꯑꯣꯏꯅ ꯍꯪꯂꯛꯄ ꯀꯥꯟꯗꯅꯦ ꯑꯗꯨꯒꯤ ꯃꯤꯡ ꯅꯪ ꯃꯤꯡꯗꯣ ꯆꯨꯝꯕ꯭ꯔꯒꯕ ꯍꯣꯏ ꯑꯩꯁꯨ ꯍꯣꯏ ꯍꯣꯏ ꯑꯗꯨꯝ ꯍꯥꯏꯔꯤꯅꯦ
ꯇꯣ ꯍꯥꯏꯕꯅꯦ ꯃꯤꯡꯒꯨꯝꯕ ꯀ꯭ꯂꯥꯁꯀꯨꯝꯕ ꯂꯣꯀꯦꯁꯟꯒꯨꯝꯕ ꯑꯗꯨꯝꯕ ꯍꯪꯒꯅꯣꯅ ꯃꯣꯏꯒꯤ ꯀꯩꯅꯣꯒꯤ ꯇꯥꯛꯁꯀꯤ ꯃꯇꯥꯡꯗ ꯃꯣꯏ ꯀꯩꯅꯣꯝ ꯐꯪꯕꯅꯦ ꯂꯨꯄꯥ ꯆꯥꯝꯃ ꯐꯪꯕꯅꯦꯕꯀꯣ ꯃꯣꯏꯒꯤ ꯃꯄꯨꯡ ꯐꯥꯅ ꯇꯧꯕꯗ ꯑꯗꯣ ꯁꯣꯏꯔꯒꯗꯤ ꯑꯗꯨꯝ ꯈꯔ ꯇꯥꯅ ꯐꯪꯕꯅꯦ ꯑꯩꯁꯨꯣ ꯉꯔꯥꯡ ꯇꯧꯕꯗꯣ ꯑꯩ ꯇꯤꯐꯥꯎ ꯈꯪꯉꯦꯕ ꯑꯃꯈꯛꯇꯪꯒꯤꯅ ꯈꯪꯗꯦ ꯀꯌꯥꯒꯤꯅꯣꯗꯤ ꯈꯪꯗꯦ ꯑꯗꯨꯃꯥꯏꯅꯗꯤ ꯁꯥꯏ ꯑꯣ ꯈꯪꯗꯦ
ꯑꯩ ꯑ ꯀꯩꯅꯣꯝꯃ ꯍꯪꯂꯛꯀꯦꯀꯣ
ꯍ ꯌꯥꯏꯌꯦ ꯌꯥꯏ
ꯃꯆꯞꯇ ꯑꯩ ꯈꯪꯗꯕꯩꯅꯦꯕ
ꯑꯣ ꯌꯥꯏ ꯌꯥꯏ
ꯑꯗꯨ ꯁꯤꯗ ꯍꯪꯕꯗꯤ ꯅꯨꯡꯉꯥꯏꯇꯦꯕꯀꯣ
ꯑꯥ
ꯍ
ꯈꯪꯕ ꯌꯥꯕ ꯈꯨꯝꯕ ꯉꯝꯕ ꯑꯣꯏꯒꯅ ꯇꯣꯛ ꯁꯦ ꯍꯥꯏꯥꯏꯗꯅ
ꯑ ꯁꯤꯁꯇꯔ ꯍꯣꯏꯒꯤ ꯀꯩꯅꯣꯗꯣ ꯍꯥꯏꯗꯤ ꯃꯝ ꯐꯖꯕꯒ ꯂꯩꯕ꯭ꯔꯣ ꯁꯤꯆꯔꯣꯏꯒꯤ ꯀꯩꯅꯣꯁꯤꯕꯣ
ꯆ ꯆꯟꯗꯦꯜꯗ꯭ꯔꯕ
ꯑꯥ
ꯌꯥꯝ ꯂꯩꯌꯦꯅꯥ
ꯍꯥꯏꯗꯤ ꯑꯩꯈꯣꯏꯅ ꯆꯪꯕꯗꯤ ꯌꯥꯔꯝꯗꯧ ꯃꯥꯟꯗꯦ ꯍꯧꯖꯤꯛꯇꯤ
ꯀꯩꯒꯤ
ꯑꯗꯨꯗꯤ ꯂꯥꯛ ꯑꯗꯨ ꯂꯩꯕꯗꯨꯗ
ꯀꯦꯝ ꯀꯥꯏꯗꯦ ꯍꯥꯏꯕꯤꯣ
ꯊꯦꯡꯅꯒꯗ꯭ꯔꯥ ꯍꯥꯏꯕꯒꯤ ꯋꯥꯅꯤꯅ ꯂꯩ ꯀꯔꯤꯝꯇꯧꯕꯗꯤ ꯀꯥꯏꯔꯝꯗꯕ ꯌꯥꯏ ꯑꯗꯨ ꯑꯣꯏ ꯇꯔꯒꯁꯨ ꯑꯗꯨ ꯒꯤ ꯔꯤꯛꯁꯀꯤ ꯊꯕꯛ ꯑꯝ ꯂꯩꯗꯅ ꯂꯩꯗꯤ ꯀꯌꯥꯝ ꯂꯩꯒꯦ ꯑꯩꯗꯤ ꯄꯤꯛ ꯒꯨꯝꯕ ꯆꯠꯄ ꯀꯣꯏꯕ ꯂꯥꯛꯄ ꯅꯨꯡꯉꯥꯏꯕ ꯑ
ꯃꯣꯗꯤ ꯍꯥꯏꯅ ꯈꯨꯟ ꯑꯃ ꯂꯩꯌꯦ ꯆꯥꯟꯗꯦꯜꯗ ꯑꯗꯨ ꯌꯥꯝ ꯅꯨꯡꯉꯥꯏꯕꯅꯦ ꯌꯥꯝ ꯂꯩꯕꯅꯦ ꯇꯨꯔꯦꯟ ꯅꯨꯡꯔꯦꯟ ꯋꯥꯇꯔꯐꯣꯜ ꯀꯔꯤ ꯀꯔꯥ ꯌꯥꯝ ꯂꯩ ꯑꯗꯨꯕꯨ ꯃꯤꯅ ꯌꯥꯝ ꯃꯅꯨꯡꯗ ꯂꯩꯕꯅꯤꯅ ꯀꯨꯞꯅ ꯀꯩꯅꯣ ꯇꯧꯗꯕꯗ
ꯑ ꯑꯗꯨꯝ ꯀꯩꯅꯣꯒꯨꯝꯕꯗꯤ ꯑꯗꯨꯝ ꯗꯋꯥꯛ ꯑꯦꯛꯁꯦꯁꯇꯗꯤ ꯑꯗꯨꯝ ꯂꯩꯕ ꯅꯠꯇ꯭ꯔꯣ
ꯑꯥ ꯅꯣꯡꯃ ꯃ ꯀꯣꯏꯔꯨꯁꯦ
ꯑꯣ ꯔꯨꯕ ꯀꯣꯏꯔꯨꯁꯦ ꯍꯂꯤꯛꯀꯣꯠꯇ ꯅꯣꯏ ꯀꯣꯏꯔꯁꯦ ꯑꯗꯨꯗ ꯐꯔꯅꯤ
ꯑꯦ ꯀꯦꯝꯝ ꯀꯤꯔꯨꯅꯨ ꯀꯩꯝ ꯇꯧꯗꯦ
ꯑꯣ ꯈꯩ ꯈꯪꯗꯕꯩꯗꯤꯅꯁꯨ
ꯑꯩꯈꯣꯏ ꯀꯩꯅꯣꯒ ꯆꯞꯝꯕꯅꯅ ꯑꯗꯨꯝ ꯂꯩꯌꯦ ꯅꯣꯏꯒꯨꯝ ꯅꯣꯏꯒꯤ ꯖꯥꯠꯇꯣ ꯑꯗꯨꯕꯨꯒꯤꯁꯨ ꯂꯣꯏ ꯂꯩꯌꯦ
ꯑ ꯀꯩꯅꯣꯒꯨꯝꯕꯒꯗꯤ ꯂꯩꯕ꯭ꯔꯣ ꯑꯥꯔꯕꯤ ꯀꯦꯞ ꯑꯥꯔ ꯁꯤ ꯑꯥꯔ ꯄꯤꯒꯨꯝꯕꯒꯗꯤ ꯂꯩꯕꯣ ꯑꯣ ꯑꯗꯨꯗꯒꯤ ꯀꯩꯅ ꯀꯩꯅꯣꯒꯨꯝꯕꯗꯤ ꯀꯌꯥꯝ ꯂꯩꯔꯤ ꯕꯣꯗꯔꯒꯨꯝꯕ ꯕꯣꯔꯗꯔ ꯌꯧꯗꯧꯕꯗꯤ ꯀꯌꯥꯝ ꯋꯥꯠꯂꯤꯦ
ꯋꯥꯂꯤꯦ ꯋꯥꯂꯤꯦ
ꯑꯠꯆꯥ ꯑꯠꯆꯥ ꯋꯥꯇꯔꯐꯣꯜ ꯐꯖꯕꯒ ꯂꯩꯕ ꯂꯝꯕꯤꯕꯨꯗꯤ ꯑꯗꯨꯝ ꯐꯖꯕ ꯃꯥꯜꯂꯦ ꯁꯨꯝ ꯃꯌꯥꯝ ꯎꯕꯗꯀꯣ ꯇꯦꯡꯅꯧꯄ ꯂꯝꯕꯤ ꯆꯥꯟꯗꯦꯜ ꯂꯝꯕꯤꯁꯦ ꯑꯥ
ꯕꯗꯔꯁꯦ ꯅꯥꯕ ꯃꯥ ꯍꯂꯦꯛ
ꯑꯣ ꯅ ꯇꯧ ꯦꯂꯣ ꯇꯧꯕꯒꯤꯗꯨꯅ ꯁꯥꯏꯗꯁ ꯂꯩꯕꯀꯣ ꯑꯗꯨꯒꯤꯗꯨꯗ ꯑ ꯅꯨꯡꯗꯥꯡꯒꯨꯝꯕ ꯇꯧꯕꯁꯦ ꯑꯗꯨꯝ ꯈꯠ ꯇꯧꯕ ꯍꯥꯏꯇꯥꯔꯦ ꯁꯤꯇꯔ ꯍꯣꯏꯒꯤꯁꯦ ꯀꯩꯅꯣ ꯁꯪꯈꯤꯜꯒ ꯍꯥꯏꯕꯕꯁꯤ ꯀꯩꯅꯣ ꯑꯣꯏꯗ ꯅꯠꯇ꯭ꯔ ꯁꯤ
ꯅꯠꯇꯦ ꯑꯩꯗꯤ ꯑꯗꯨꯒꯤ ꯖꯥꯇꯤ ꯂꯝꯀꯥꯡꯅꯤ ꯃꯣꯏꯅ
ꯑꯣ ꯏꯃꯥꯟꯅꯕꯤ ꯑꯃ ꯑꯩꯈꯣꯏꯒꯤ ꯀꯩꯅꯣ ꯌꯥꯎꯋ ꯑꯩꯈꯣꯏꯒꯤ ꯏꯁꯇꯗꯤ ꯇꯧꯃꯤꯟꯅꯔꯛꯄꯗ ꯌꯥꯎꯕꯀꯣ
ꯑ
ꯑꯗꯨ ꯃꯣꯏꯗꯣ ꯀꯩꯅꯣꯗꯁꯨ ꯍꯪꯒꯅꯤꯗ ꯃꯣꯏꯗ ꯆꯥꯟꯗꯦꯜ ꯂꯣꯝꯗꯒꯤ ꯑꯣꯏꯕ ꯃꯥꯜꯂꯦ ꯈꯔ ꯑꯗꯨꯃꯥꯏꯅ ꯑꯣꯏꯕ ꯀꯩꯅꯣꯒꯨꯝꯕꯁꯤꯗꯤ ꯖꯥꯇꯨꯝ ꯈꯥꯏꯕ꯭ꯔ ꯑꯃꯁꯨ ꯂꯩ ꯃꯥꯜꯦ ꯌꯨꯝꯅꯥꯛꯇꯇ ꯑꯣꯏꯕ꯭ꯔꯥ ꯃꯤꯡꯗ ꯑꯣꯏꯕ꯭ꯔꯥ ꯗꯤ ꯈꯪꯗꯦ ꯋꯤꯛꯇ ꯑꯩꯈꯣꯏꯒꯤ ꯖꯥꯇꯨꯡꯒ ꯍꯥꯏꯕꯗꯣ
ꯖꯥꯇꯨꯡ ꯑꯩ ꯈꯪꯗꯦ ꯑꯗꯨꯗꯤ ꯃꯤꯒꯤ ꯃꯤꯉꯣꯟꯝꯅꯤ ꯌꯥꯏ
ꯑꯥꯒ ꯑꯗꯨꯗꯤ ꯃꯥꯒꯤ ꯀꯩꯅꯣ ꯍꯥꯞꯄꯤꯔ ꯑꯗꯨꯗꯤ ꯑꯩ ꯈꯪꯗꯕ ꯑꯗꯨꯏꯁꯨ ꯍꯪꯕꯅꯤꯅ
ꯑꯣ ꯁꯤꯁꯇꯔꯍꯣꯏꯗꯤ ꯀꯔꯤ ꯃꯊꯦꯜ ꯊꯣꯡꯒ꯭ꯔꯒꯦ ꯊꯣꯡꯕꯤꯔꯒꯦ ꯀꯔꯤ ꯃꯊꯦꯜ ꯁꯤꯟꯕ ꯂꯥꯡꯕ ꯇꯧꯕꯤꯔꯒꯦ
ꯇꯤ ꯑꯩꯈꯣꯏꯅ ꯊꯣꯡꯉꯤ
ꯑꯣ ꯍꯥꯎꯕ꯭ꯔꯣ ꯅꯠ
ꯀꯗꯥꯏꯗꯒꯤꯅꯣ ꯑꯍꯥꯎꯕ ꯅꯠ ꯇꯍ
ꯑꯍꯥꯎꯕ ꯅꯠꯇꯦꯌꯦ ꯌꯦꯟꯅꯦꯗꯣ ꯑꯣꯏꯗꯣꯏꯔꯥ ꯎ
ꯑꯍꯥꯎꯕ ꯑꯣꯏꯔꯝꯃꯣꯏꯌꯦ
ꯑꯟꯏꯟꯇꯦꯜꯂꯤꯖꯦꯕꯜ
ꯀꯩ ꯊꯣꯡꯉꯤꯅꯣꯗꯤ ꯈꯪꯗꯦ
ꯑꯗꯨꯒꯤ ꯍꯥꯏꯔꯒ ꯁꯤꯁꯇꯔ ꯍꯣꯏꯗꯤ ꯀꯩꯅꯣ ꯊꯣꯡꯕ ꯍꯩꯔꯝꯅꯤꯗ ꯁꯥ ꯊꯣꯡꯕꯗꯤ ꯐꯖꯅ ꯍꯩꯔꯝꯗꯧ ꯃꯥꯜꯂꯤ
ꯈꯪꯗꯦ ꯈꯨꯠ ꯈꯨꯠꯅ ꯄꯨꯔꯦ ꯍꯥꯏꯗꯨꯅꯤ
ꯑꯣ ꯑꯩꯈꯣꯏꯒꯤ ꯑꯩꯈꯣꯏ ꯁꯤꯇꯔ ꯃ ꯌꯥꯝ ꯍꯥꯎꯕ ꯍꯥꯏꯇꯥꯔꯦ ꯃꯥꯁꯨ ꯃꯥ ꯊꯣꯡꯕ ꯑꯗꯨꯃꯥꯏꯅ ꯑꯩꯈꯣꯏ ꯅꯣꯡ ꯐꯥꯗꯣꯛ ꯆꯥꯕ ꯆꯠꯂꯨ ꯑ ꯑꯗꯨꯗꯤ ꯈꯔꯗꯤ ꯍꯩꯏꯔꯝꯒꯅꯤ
ꯎꯝ ꯊꯣꯡꯂꯛꯑꯕꯅꯤꯅ ꯑꯗꯨꯝ ꯆꯥꯈ꯭ꯔꯝꯅꯤꯅ ꯍꯩꯌꯦ
ꯑꯟꯑꯣꯗꯤꯕꯜ
ꯀꯩ ꯁꯥꯅ ꯈ꯭ꯋꯥꯏꯗꯩ ꯄꯥꯝꯒꯦ
ꯈ ꯈ ꯑꯗꯨꯝ ꯂꯣꯏ ꯌꯥꯏꯌꯥꯗ ꯑꯩꯗꯤ
ꯑꯗꯨꯅ ꯅꯨꯄꯤ ꯀꯅꯥ ꯄꯥꯝꯒꯦ ꯍꯥꯏꯔꯒ ꯂꯣꯏꯅ ꯌꯥꯏꯗ ꯍꯥꯏꯔꯗꯤ ꯁꯣꯏꯔꯦ
ꯑ ꯀꯩꯅꯣꯒꯨꯝꯕꯅ ꯈꯔ ꯄꯥꯝꯃꯦ ꯑꯗꯨꯝ ꯀꯩ ꯍꯥꯏꯅꯤ ꯕꯤꯐꯀꯨꯝꯕꯅ ꯍꯦꯟꯅꯗꯤ ꯄꯥꯝꯃꯤ ꯄꯣꯛꯇꯒꯤ ꯍꯥꯏꯔꯒꯗꯤ ꯃꯣꯏꯅ ꯈꯔꯗꯤ ꯄꯥꯝꯃꯤ
ꯑꯗꯨꯅꯦꯕ ꯑꯄꯥꯝꯕ ꯑꯃꯗꯤ ꯂꯩꯔꯝꯅꯤꯕ ꯗꯥꯏꯗꯒꯤ ꯄꯥꯝꯕ ꯑꯃ ꯂꯩꯇ꯭ꯔꯗꯤ
ꯄꯣꯛꯀꯨꯝꯕꯁꯤꯅ ꯑꯩꯈꯣꯏꯒꯤ ꯃꯨꯡꯕꯝꯒꯨꯝꯕ ꯌꯦꯡꯉꯀꯥꯟꯗꯗꯤ ꯍꯦꯛꯇ ꯄꯥꯝꯃꯛꯄꯀꯣ ꯑꯗꯨꯕꯨ ꯊ ꯄꯣꯛ ꯄꯣꯛꯀꯨꯝꯕ ꯆꯥꯕꯁ ꯁꯦ ꯁꯤꯁꯤꯅ ꯃꯨꯛꯕꯝ ꯒꯨꯕ ꯌꯦꯡꯕꯩꯗ ꯆꯅꯤꯡ ꯑꯗꯨꯒ ꯊꯑꯣꯏꯅ ꯆꯥꯔꯀꯥꯟꯗꯗꯤ ꯑꯃꯨꯛ ꯆꯥꯅꯤꯡꯗꯕ ꯍꯥꯏꯗꯤ ꯂꯦꯛꯊꯣꯛꯄꯗꯨꯅ ꯉꯝꯗꯕ
ꯈꯨꯊꯣꯡꯗ ꯂꯩꯕꯅꯤ ꯑꯩꯈꯣꯏꯅ ꯊꯣꯡꯕ ꯑꯃꯗ ꯀꯩꯅꯣ ꯇꯧꯔꯗꯤꯅ ꯌꯥꯝ ꯆꯥꯕ ꯉꯝꯃꯅꯤ
ꯑꯣ
ꯄꯖꯖꯅ ꯃꯟꯅꯍꯜ ꯑꯗꯨꯅ ꯑꯗꯨꯒ ꯑꯩꯈꯣꯏꯒꯤ ꯆꯥꯕꯨꯟ ꯃꯅꯥꯗꯣ ꯈꯔ ꯈꯇꯛ ꯇꯧꯕꯗꯣ ꯑꯗꯨ ꯍꯥꯞꯆꯤꯜꯂꯗꯤꯅꯦ
ꯑꯥ
ꯎꯝ ꯂꯦꯊꯣꯛꯄꯗꯣ ꯑꯈꯥꯕꯗꯨꯅ ꯈꯔ ꯆꯨꯞꯁꯤꯟꯕꯗ
ꯑꯣ ꯎꯝ ꯀꯩꯅꯣꯒꯁꯨ ꯇꯧꯗꯅꯕ ꯃꯥꯜꯂꯦ ꯐꯨꯠꯂꯒ ꯊꯣꯡꯕꯁꯨ ꯍꯟꯅꯩꯕ ꯃꯥꯜꯂꯦꯀꯣ ꯃꯈꯟ ꯃꯈꯟ
ꯑꯗꯨꯅꯦ ꯑꯣꯛꯇꯣ ꯀꯪꯅ ꯊꯥꯎ ꯑꯗꯨ ꯉꯧꯗꯕꯤꯗꯅꯦ ꯉꯧꯗꯕꯤꯗ ꯍꯧꯖꯤꯛ ꯀꯦ ꯆꯝꯅ ꯊꯣꯡꯕ ꯃꯔꯣꯏ ꯃꯔꯥꯡ ꯂꯣꯏ ꯍꯥꯞꯄꯦꯗꯅ ꯑ ꯍꯥꯞ ꯍꯥꯞꯄꯒ ꯍꯧꯖꯤꯛꯀꯤ ꯃꯁꯥꯂꯥꯒꯨꯝꯕꯁꯨ ꯌꯥꯝ ꯍꯥꯞ ꯄꯣꯏꯅꯃꯛ
ꯑꯥ
ꯑꯩꯈꯣꯏꯒꯤ ꯃꯤꯠ ꯃꯁꯥꯂꯥꯒꯨꯝꯕ ꯃꯣꯔꯣꯛ ꯈꯔ ꯁꯥꯇꯛꯇ ꯎꯍꯜꯂꯒ ꯑꯩꯈꯣꯏ ꯁꯥ ꯃꯔꯣꯏꯒꯨꯝꯕꯅ ꯑꯌꯥꯝꯕ ꯃꯨꯊ꯭ꯔꯨꯕꯤ ꯃꯅꯥꯈꯣꯏꯅ ꯑꯌꯥꯝꯕ ꯍꯥꯞꯄꯤꯗꯅ ꯍꯧꯖꯤꯀꯤ ꯁꯤ ꯇꯥꯕꯣꯟ ꯃꯅꯥꯒꯨꯝꯕꯅ ꯍꯥꯞꯄꯒ ꯄꯨꯔꯥ ꯃꯨꯟꯍꯜꯂꯒꯅꯦ
ꯑꯥ
ꯑꯗꯨꯃꯥꯏ ꯆꯥꯔꯗꯤ ꯀꯩꯝ ꯂꯤꯗꯕꯅꯤ ꯄꯥꯛ ꯂꯤ ꯂꯤ ꯗꯤ ꯂ ꯂꯦꯕ ꯇꯥꯕꯅꯤ
ꯑꯣ ꯑ ꯑꯗꯨꯕꯨꯗꯤ ꯃꯥꯒꯤ ꯀꯩꯅꯣꯅꯤꯅ ꯊꯥꯎ ꯀꯩꯅꯣ ꯃꯔꯥꯡ ꯀꯥꯏ ꯄꯦ ꯁꯥꯥꯅꯤꯅ
ꯊꯕꯅꯦꯕ ꯌꯥꯝ ꯆꯥꯡꯉꯝꯕꯅꯦꯕ
ꯎꯝ ꯍꯣꯏ ꯀꯣ ꯊꯣꯛꯅ ꯑꯣꯏꯕꯗꯤ ꯑꯣꯏꯔꯝꯕꯁꯨ ꯌꯥꯏ ꯑꯗꯨ ꯑꯗꯨ ꯀꯩꯅꯣꯗꯨꯗꯤ ꯉꯝꯗꯦ ꯀꯦꯞꯁꯟ ꯑꯃꯒ ꯃꯄꯨꯡ ꯆꯥꯈ꯭ꯔꯒꯗꯤ
ꯑꯥ ꯉꯝꯗꯕꯅꯦ ꯀꯩꯅꯣꯒꯃꯥꯏꯅ ꯊꯣꯡꯉꯗꯤ ꯑꯩꯈꯣꯏ ꯊꯥꯎꯗ ꯇꯧꯔꯒ ꯑꯗꯨꯒ ꯑꯥꯂꯨꯒ ꯍꯥꯞꯄꯒ ꯇꯧꯕꯗꯣ ꯀꯩꯝ ꯆꯥꯡꯉꯝꯗꯕꯅꯦ
ꯁꯤꯁꯇꯔ ꯍꯣꯏꯒꯤ ꯀꯩꯅꯣꯒꯤ ꯈꯨꯊꯣꯡꯗ ꯑꯗꯨꯃꯥꯏꯅ ꯊꯣꯡ ꯊꯣꯡꯕ ꯍꯥꯏꯗꯤ ꯈꯨꯟꯒꯤ ꯑꯣꯏꯅ ꯃꯌꯥꯝꯒ ꯐꯧꯕ ꯂꯩꯇꯅ ꯑꯗꯨꯃꯥꯏ ꯑꯗꯨꯝ ꯑꯗꯨꯒꯤꯇꯥ ꯑꯗꯨꯝ ꯊꯣꯛꯕ꯭ꯔꯥ
ꯌꯨꯝꯗ ꯆꯥꯕꯒ ꯀꯩꯅꯣꯗꯗꯤ ꯃꯤ ꯃꯌꯥꯝꯒꯤ ꯊꯣꯡꯂꯛꯄ ꯀꯥꯟꯗꯗꯤ ꯑꯗꯨꯁꯨ ꯊꯥꯎ ꯑꯗꯨꯝ ꯌꯨꯁ ꯇꯧꯋꯦꯗ
ꯑꯣ ꯍꯥꯏꯗꯤ ꯀꯩꯅꯣ ꯑ
ꯑꯗꯣ ꯑꯩꯈꯣꯏ ꯌꯨꯝꯗ ꯊꯣꯡꯕꯗꯨꯅ ꯀꯩꯝ ꯌꯥꯎꯍꯜꯂꯣꯏ ꯈꯣꯠꯂꯍꯜꯂꯣꯏ ꯍꯥꯏꯔꯁꯨ ꯌꯥꯏꯗꯅ
ꯀꯩꯅꯣꯒꯨꯝꯕꯁꯨ ꯑꯗꯨꯝ ꯍꯥꯞꯅꯕ ꯃꯥꯜꯂꯦꯀꯣ ꯈꯥꯃꯦꯟ ꯑꯁꯤꯟꯕꯒꯨꯝꯕ ꯑꯗꯨꯝ ꯁꯤꯁꯨ ꯍꯥꯞꯅꯕ ꯃꯥꯂꯦꯀꯣ ꯃꯔꯦꯛ ꯃꯍꯥꯎ
ꯑ ꯑ ꯍꯥꯄꯦ ꯂꯩꯕꯥꯛ ꯐꯔꯗꯤ ꯅꯣꯡꯃ ꯑꯃ ꯆꯥꯃꯤꯟꯅꯁꯦ
ꯎꯝ ꯄꯩꯁꯥꯒ ꯃ ꯑꯃ ꯄꯥꯏꯔꯀꯥꯟꯗ ꯄꯩꯁꯥ ꯊ ꯑꯦ ꯂꯂꯒ
ꯑꯦ ꯂꯣꯏꯔꯦ ꯑꯣꯛ ꯆꯥꯅꯉꯥꯏꯕꯨꯝꯩꯁ ꯆꯣꯄ
ꯅꯠꯇꯦ ꯄꯩꯁꯥꯒ ꯃꯌꯥꯝ ꯄꯔꯒꯗ ꯍꯥꯏꯕꯅꯤ ꯁꯤꯗꯒꯤ ꯑꯗꯨꯒꯤꯕꯨ ꯅꯠꯇꯕ ꯑꯩꯈꯣꯏꯅ ꯃꯤꯂꯤꯅꯤꯌꯔ ꯑꯣꯏꯔꯀꯥꯟꯗ ꯁꯤꯗꯒꯤ
ꯌꯥꯏꯌꯦꯦ ꯌꯥꯏꯌꯦ
ꯑꯗꯨꯗꯤ ꯁꯤꯁꯇꯔꯗꯤ ꯁꯥ ꯅꯨꯡꯊꯣꯡꯕꯗꯤ ꯑꯃꯝ ꯈꯔ ꯍꯩꯔꯝꯗꯧ ꯃꯥꯜꯂꯦ
ꯍꯥꯥ
ꯁꯥ ꯅꯨꯡ ꯊꯣꯡꯕꯗꯤ ꯈꯔ ꯍꯩꯔꯝꯗꯧ ꯃꯥꯜꯂꯦꯕ
ꯑꯁ ꯁꯥꯒꯨꯝꯕ ꯊꯣꯡꯕꯅꯦ ꯌꯥꯝ ꯍꯥꯏꯌꯦ ꯑꯗꯨꯒ ꯌꯦꯟꯒꯨꯝꯕ ꯁꯦꯝꯕ ꯂꯩꯗꯅ ꯊꯣꯡꯡꯂꯝꯗꯥꯏꯗ ꯑꯩꯈꯣꯏ ꯑꯩꯈꯣꯏꯗꯤ ꯏꯆꯤꯟ ꯏꯅꯥꯎ ꯅꯨꯄꯥ ꯑꯃꯈꯛꯇꯅꯦꯕ ꯅꯨꯄꯤꯅ ꯑꯅꯤꯅꯦꯕ ꯑꯩ ꯌꯥꯏꯃꯅꯦꯕ ꯑ ꯁꯥꯠ ꯑ ꯁꯦꯝꯕ ꯉꯥ ꯑ ꯁꯦꯝꯕ ꯑꯩ ꯂꯣꯏ ꯁꯦꯝꯃꯤꯅꯤ
ꯍꯥꯏꯗꯤ ꯀꯩꯅꯣꯗꯨꯗꯤ ꯑꯗꯨ ꯁꯦꯝ ꯁꯦꯝꯕ ꯀꯩꯁꯨ
ꯍꯣꯏꯌꯦ ꯏ ꯃꯖꯥꯅꯦ
ꯑꯣ ꯏꯅꯧ ꯄꯥꯗꯤ ꯆꯍꯤ ꯀꯌꯥꯃꯨꯛ ꯑꯣꯏꯦ
ꯏꯅꯥꯎ ꯅꯨꯄꯥ ꯅꯠꯇꯦꯍꯦ ꯑꯩꯈꯣꯏꯗ ꯇꯅꯦ
ꯑꯣꯁ ꯑꯗꯨꯗꯤ ꯁꯣꯏꯔꯦꯅꯦ
ꯑꯩꯈꯣꯏꯗ ꯇꯧꯔꯔꯁꯨ ꯃꯥꯗꯤ ꯌꯨꯝꯗ ꯄꯥꯛꯅ ꯂꯩꯇꯕ ꯂꯥꯏꯔꯤꯛ ꯇꯝꯕꯒꯤ ꯑꯗꯨꯝ ꯆꯠꯄ ꯈꯣꯠꯄ ꯇꯧꯕꯗꯨꯗꯅꯦ ꯃꯥꯗꯤ ꯀꯩꯝ ꯍꯥꯏꯇꯦ ꯆꯥꯕꯗꯤ ꯍꯩꯌꯦ
ꯑ ꯍꯩꯕ ꯑ ꯑꯃꯗꯤꯗꯤ ꯂꯩꯔꯤ ꯀꯩꯅꯣ
ꯑꯥ ꯆꯥꯕꯗꯤ ꯌꯥꯝ ꯍꯥꯏꯌꯦ
ꯉꯁꯥꯏ ꯑꯃꯁꯨ ꯑꯩ ꯁꯥꯟꯅꯔꯝꯕꯅꯤꯅꯦ ꯀꯩꯅꯣꯣꯔꯣꯝꯗꯒꯤ ꯒꯥꯔꯤ ꯃꯥꯁꯦ